ꯂꯩꯔꯛꯑꯨꯗꯅ
ꯀꯔꯤ
ꯍꯧꯖꯤꯛꯀꯤ ꯑꯩꯅ ꯍꯥꯏꯕ ꯆꯩꯗꯣ
ꯂꯩꯇꯤꯌꯦ ꯃꯁꯛꯇꯤ ꯅꯪ ꯍꯥꯏꯗꯣ ꯑꯩ ꯈꯪꯉꯦꯕ ꯑꯗꯨ ꯑꯩꯈꯣꯏꯒꯤꯗꯤ ꯂꯩꯇꯦꯕ
ꯃꯔꯣꯏ ꯅꯥꯄꯥꯛꯄꯤ ꯍꯧꯔꯗꯤ ꯈꯔ ꯄꯨꯔꯛꯑꯣꯌꯦ
ꯑꯥ
ꯎꯝ
ꯏꯕꯅꯤꯖꯦ ꯅꯣꯡꯃꯇ ꯅꯪꯅ ꯌꯨꯝꯗ ꯂꯩꯔꯤꯅꯤ ꯀꯔꯤ ꯆꯥꯔꯤ ꯀꯔꯤ ꯊꯛꯏ ꯍꯪꯕ ꯅꯠꯇꯦꯗꯣ ꯋꯥꯔꯧꯋꯦ ꯂꯩꯕ ꯂꯩꯗꯕꯗꯨꯅ ꯑꯃꯅꯦ ꯋꯥꯍꯩꯗꯨꯒꯤ ꯋꯥꯅꯦ ꯀꯩꯗꯥꯗꯨꯒꯤ ꯋꯥꯅꯦ ꯑꯦ ꯅꯪꯅ ꯅꯣꯛꯁꯤꯟꯅꯔꯒ ꯑꯩꯅ ꯇꯞꯊꯔꯗ꯭ꯔꯣ
ꯍꯣꯏ ꯍꯣꯏꯁꯦ ꯅꯪꯅ ꯂꯣꯏꯅ ꯍꯥꯏꯌꯣ ꯅꯪꯅ ꯂꯣꯏꯅ ꯈꯨꯝꯃꯣ ꯄꯥꯈꯨꯝꯗꯣ ꯅꯪꯅ ꯂꯣꯏꯅ ꯄꯤꯌꯣ
ꯑꯗꯨꯗꯤ ꯑꯗꯨꯅꯦ ꯅꯪꯒꯤꯗꯤ ꯑꯗꯨ ꯉꯥꯛꯇꯅꯤ ꯑꯩ ꯁꯥꯎꯔꯦ ꯇꯁꯦꯡꯅ ꯑꯩ ꯋꯥꯔꯧꯗꯕ ꯉꯝꯗ꯭ꯔꯦ ꯍꯟꯗꯛꯇꯤ
ꯑꯣ ꯃꯥꯏ ꯒꯣꯠ
ꯑꯩꯒꯤ ꯊꯝꯃꯣꯏꯁꯦ ꯅꯤꯡꯉꯥꯏ ꯌꯥꯝ ꯆꯥꯎꯑꯦ ꯇꯥꯃꯨꯕꯥ ꯍꯥꯏꯕ꯭ꯔꯣ ꯏꯉꯦꯜꯒꯤ ꯑꯇꯤꯌꯥꯒꯤꯗꯣ
ꯍꯥ ꯑꯩꯩꯅ ꯂꯥꯛꯀꯦ ꯇꯧꯔ ꯊꯣꯏꯅ ꯒꯥꯔꯤ ꯄꯨꯔ ꯗꯧꯔꯕ
ꯁꯤꯡꯖꯨ ꯑꯝꯗꯤ ꯄꯤꯖꯕ ꯇꯥꯔꯦꯅꯦ ꯄꯩꯁꯥꯗꯣ ꯅꯪꯅ ꯍꯣꯔꯦꯟ ꯈꯔ ꯌꯥꯝ ꯆꯪꯉꯕꯅꯤꯅ ꯄꯤꯖꯧ ꯁꯤꯡꯖꯨ ꯑꯃꯗꯤ ꯄꯤꯖꯕ ꯇꯥꯔꯦ ꯑꯩꯗꯤ ꯇꯨꯏꯁꯟ ꯆꯠꯊꯣꯛꯎꯔꯦ ꯑꯩꯒꯤꯗꯤ ꯇꯨꯏꯁꯟꯗꯣ ꯗꯦꯠ ꯁꯤꯛꯁꯐꯧ ꯑꯌꯨꯛꯇ ꯇꯧꯔꯅꯤ
ꯑ ꯅꯛ ꯃꯈꯤꯒꯤꯗꯤ
ꯃꯥꯒꯤꯗꯤ ꯇꯧꯔꯣꯏ
ꯅꯨꯡꯊꯤꯟꯗ ꯑꯗꯨꯝ
ꯎꯝ
ꯇꯨꯏꯁꯟꯁꯦ ꯌꯥꯔꯗꯤ ꯑꯁꯦꯡꯕꯗ ꯑꯩ ꯑꯩ ꯑꯌꯨꯛ ꯉꯟꯇꯥ ꯆꯠꯊꯣꯛꯈꯤꯕꯅꯗꯤ ꯐꯩꯀꯣ ꯇꯨꯏꯁꯟꯁꯦ
ꯋꯥꯏꯗꯤ ꯁꯪꯉꯦ ꯑꯁꯤꯅ
ꯑꯌꯨꯛ ꯉꯟꯇꯥ ꯇꯧꯕꯁꯤꯅ ꯈ꯭ꯋꯥꯏ ꯐꯥꯏꯌꯦꯉꯣ
ꯑꯌꯨꯛ ꯍꯥꯏꯁꯤꯗꯤ ꯀꯩꯁꯨ ꯊꯕꯛꯇꯦ ꯂꯩꯅꯗꯦꯀꯣ ꯔꯣꯁꯅꯤ ꯍꯥꯏꯗꯤ ꯀꯩꯅꯣ ꯑ ꯍꯥꯏꯗꯤ ꯐꯪꯁꯟꯒꯨꯝꯕ ꯅꯨꯡꯒꯨꯝꯕꯁꯨ ꯑꯌꯨꯛꯇꯗꯤ ꯂꯩꯇꯦꯗꯅ ꯑꯗꯨꯒꯨꯝꯕꯅ ꯎꯝ
ꯃꯦꯟ ꯐꯤꯠ
ꯌꯥꯝ ꯈꯪꯕ꯭ꯔꯥ ꯍꯥꯏ ꯎ ꯇꯧꯕ꯭ꯔ ꯎꯝ ꯎꯝ
ꯇꯥꯕ꯭ꯔꯣ
ꯇꯥꯏꯌꯦ
ꯃꯦꯟ ꯐꯤꯠ ꯗꯦꯠ ꯁꯤꯛꯁꯇꯩ ꯇꯧꯋꯦ ꯍꯧꯋꯦ ꯍꯥꯏꯅꯦ ꯑꯦꯠ ꯐꯥꯎꯕ
ꯐꯔꯦ ꯐꯔꯦ ꯎꯝ ꯀꯥꯏꯗꯒꯤ ꯑꯣ ꯐꯔꯦ ꯐꯔꯦ ꯃꯦꯟꯐꯤꯠ ꯇꯧꯋꯦꯅ ꯑꯩꯈꯣꯏꯅ ꯑꯩꯈꯣꯏ ꯄꯨꯟꯁꯤꯁꯤꯅ ꯑꯅꯧꯕ ꯑꯃ ꯂꯥꯛꯑꯔꯣꯏꯁꯦ ꯑꯦꯛꯖꯥꯝꯁꯤꯅ ꯐꯥꯎꯗ꯭ꯔꯤꯒꯩꯗꯤ ꯑꯩ ꯌꯥꯗ꯭ꯔꯦ ꯖꯣꯔ ꯖꯤꯇꯅ ꯇꯧꯔ ꯐꯥꯎꯅꯤꯡꯉꯕꯅꯦ ꯊꯣꯡꯁꯦ ꯑꯝꯇ ꯍꯥꯡ ꯑꯥ ꯍꯥꯡꯁꯦ ꯆꯝꯂꯕꯤ ꯐꯣꯟꯅ ꯑꯩꯅ ꯇꯧꯔꯒ ꯄꯩꯁꯥꯅ ꯅꯪꯅ ꯍꯨ ꯍꯨ ꯍꯨꯍꯨꯍꯨ
ꯍꯦ ꯅꯪꯉꯣꯟꯗ ꯍꯦꯟ ꯌꯥꯝ ꯆꯪꯗꯣꯏꯅꯤꯅꯦ
ꯋꯥꯟ ꯇ꯭ꯋꯦꯟꯇꯤ ꯁꯤꯛꯁ ꯆꯪꯉꯦ ꯍꯥꯏꯕ ꯏꯖꯧ ꯅꯪꯕꯣ
ꯇꯝ ꯊꯝ ꯆꯉꯛꯇꯣꯏ ꯑꯣꯏꯔꯝꯅꯤꯃꯤ
ꯑꯩꯅ ꯍꯖꯤꯛ ꯁꯣꯝꯗ ꯁꯝ ꯈꯥꯛꯑꯒꯦ ꯍꯟꯗꯛꯇꯤ ꯁꯝ ꯀꯛꯑꯔꯣꯏꯒꯦꯅ ꯈꯜꯂꯦ ꯅꯪꯅ ꯑꯃꯨꯛ ꯁꯝ ꯑꯃꯨꯛ ꯀꯛꯇꯕ
ꯑꯩ ꯁꯝ
ꯑꯩꯖꯨ ꯀꯜꯆꯔ ꯇꯧꯒꯦ ꯇꯧꯕ ꯁꯝ ꯈꯥꯛꯑꯒ ꯁꯥꯏ ꯀꯛꯑꯒ ꯐꯅꯦꯛ ꯑꯃ ꯁꯦꯠꯆꯤꯜꯂꯒ ꯋꯥꯕꯤꯗ ꯍꯤꯡꯒ꯭ꯔꯒꯦ ꯄꯨꯟꯁꯤꯁꯦ ꯂꯦꯝꯃꯒ
ꯍꯣꯏ ꯉꯔꯥꯡꯗꯣ ꯊꯥꯔꯛꯑꯣ ꯍꯥꯏꯔꯣ
ꯀꯔꯤꯅꯣ
ꯅꯠꯇꯦ
ꯅꯪꯁꯦ ꯄꯨꯡ ꯑꯃ ꯐꯥꯔꯝꯃꯅꯤ ꯑꯩꯅ ꯍꯥꯏ ꯕꯦꯜ ꯂꯥꯢꯐꯀꯤ ꯀꯩꯅꯣꯗꯣ ꯆꯨꯝꯅꯒꯤ ꯃꯦꯁꯦꯁꯇꯨꯗꯔ ꯀꯩꯅꯣꯝ ꯊꯥꯈꯤꯕꯅꯤ
ꯎꯔꯦꯍꯦ ꯂꯩꯔꯦ ꯌꯥꯔꯦ
ꯑꯩꯉꯣꯟꯗ ꯑꯝ
ꯑꯩꯅ ꯍꯥ ꯑꯦꯁ ꯑꯩ ꯊꯔꯛ
ꯀꯩꯗꯧꯒꯦ ꯍꯥꯏꯅꯣꯗꯣ ꯄꯣꯠ ꯀꯛꯄꯤꯒꯦ ꯍꯥꯏꯔꯣ ꯏꯖꯧ
ꯁꯤ ꯂꯩꯔꯦ ꯗꯣꯃꯤꯅꯣꯁ ꯂꯩꯕ ꯍꯥꯏꯗꯤꯅꯦ ꯁꯤꯗꯒꯤ ꯊꯣꯛꯑꯣꯗꯅꯦ ꯑꯩꯈꯣꯏ ꯆꯨꯝꯅ ꯁꯣꯝ ꯅ ꯈꯟꯗ ꯆꯠꯈ꯭ꯔꯒ ꯁꯤꯗꯩ ꯆꯨꯝꯅ ꯊꯣꯛꯈꯤꯕ ꯃꯣꯜ ꯑꯆꯧꯕ ꯑꯃ ꯂꯩꯇ꯭ꯔꯥ ꯑꯗꯨꯏ ꯃꯅꯥꯛꯇ ꯂꯝꯄꯥꯛ ꯂꯩꯕꯗꯣ ꯈꯣꯡꯅꯥꯡ ꯥꯍꯥꯡꯍꯧꯕꯗꯣ ꯊꯣꯛꯄꯗꯣ ꯑꯗꯣ ꯁꯣꯝ ꯅꯥꯀꯟ ꯗꯤ ꯑꯦꯝ ꯀꯣꯂꯦꯁ ꯁꯣꯝ ꯅꯥꯀꯟꯗ ꯍꯥꯏ ꯈꯤꯇꯪ ꯍꯥꯏꯒꯠꯂꯛꯄꯗꯅ ꯁꯣꯝ ꯂꯥꯟ ꯊꯣꯛꯈ꯭ꯔꯅꯣꯕ ꯂꯥꯟꯊꯣꯛꯇꯕꯤꯗ ꯍꯥꯏꯒꯠꯂꯛꯄꯗꯅꯦ ꯗꯣꯃꯤꯅꯣꯁꯤ ꯍꯥꯟꯅ ꯂꯩꯔꯅꯤ
ꯏꯝꯐꯥꯜꯒꯤ ꯂꯩꯀꯥꯏ ꯈꯪꯕꯤꯗ ꯅꯪ ꯍꯥꯏꯔꯦꯗꯅ ꯍꯥ ꯍꯥ ꯍꯥ ꯍꯥꯍꯥ ꯂꯝꯕꯤꯒ ꯇꯥꯛꯑꯦ ꯍꯥꯏꯕ
ꯌꯥꯝꯕ ꯌꯥꯝ ꯉꯍꯥꯟ ꯀꯅꯥꯅꯣꯝꯃ ꯍꯥ ꯅꯠꯇꯦ ꯑꯗꯨꯅ ꯀꯩꯅꯣ ꯉꯔꯥꯡ ꯊꯥꯔꯛꯑꯣ ꯍꯥꯏꯔꯣ
ꯀꯔꯤꯅꯣ ꯉꯔꯥꯡꯒꯤ ꯊꯥꯔꯛꯑꯣ ꯍꯥꯏꯔꯕꯣ ꯃꯥꯏ ꯐꯣꯟ ꯋꯥꯔꯤ ꯁꯥꯟꯅꯔ ꯁꯨꯃꯥꯏ ꯅꯥꯀꯟꯗ ꯗꯨꯝ ꯇꯧ ꯑꯩꯈꯣꯏꯅ ꯍꯪꯕꯗꯗꯤ ꯁꯨꯈꯨꯝ ꯈꯨꯝꯕ ꯅꯠꯇꯦ ꯃꯤ ꯑꯇꯩꯅ ꯍꯪꯕꯗꯗꯤ ꯗꯝ ꯈꯨꯝꯃꯤꯖꯦ ꯀꯔꯤꯅꯣ ꯃꯤꯅ ꯉꯁꯥꯏꯗꯩ ꯍꯥꯢꯖꯦ ꯇꯥꯗꯦ
ꯂꯥꯛꯑꯣ ꯁꯣꯝꯗ ꯋꯥꯔꯤ ꯑꯃ ꯀꯟꯅ ꯉꯥꯡꯅ ꯂꯩꯕꯩꯅꯦ
ꯃꯩꯗꯨꯨ ꯂꯩꯊꯔꯝꯃꯣ ꯊꯣꯂꯛꯀꯦ
ꯊꯥꯔꯛꯀꯦ ꯊꯥꯔꯛꯀꯦ ꯑꯩ
ꯑꯩꯅ ꯍꯥꯏꯖꯦ ꯅꯪ ꯇꯥꯗꯕ꯭ꯔꯣ
ꯇꯥ
ꯄꯣꯠ ꯀꯛꯄꯤꯒꯦ ꯍꯥꯏꯔ ꯍꯥꯏꯕꯅꯦ
ꯍꯣꯏꯍꯦ
ꯊꯦꯡꯀ꯭ꯌꯨ ꯁꯣ ꯃꯆ ꯍ ꯍꯨ ꯍꯨ ꯍꯨ
ꯑ ꯌꯥꯔꯦ ꯍꯣꯔꯦꯟ ꯁꯥꯁꯦ ꯑꯗꯨꯗꯨꯅ
ꯃꯁꯤ ꯑꯗꯨꯗꯣ ꯄꯩꯁꯥ ꯑꯥ ꯅꯪ ꯑꯝꯇ ꯑꯦꯛꯁꯄ꯭ꯂꯦꯟ ꯇꯧꯔꯛꯑꯣꯅꯦ ꯑꯗꯨꯒꯤ ꯑꯗꯨꯗꯗꯤ ꯁꯥꯟꯅꯔꯁꯨ ꯌꯥꯔꯦ ꯑꯩꯃ ꯅꯪ ꯍꯧꯖꯤꯛ ꯑꯗꯨꯝ ꯍꯥ ꯑꯩꯅ ꯍꯥꯏꯌꯣ ꯍꯥꯏꯁꯦ ꯅꯪ ꯈꯪꯗꯔꯣ ꯃꯤꯅ ꯈꯔ
ꯈꯪꯉꯦ ꯑꯗꯨ ꯁꯤꯗ ꯑꯩꯅ ꯍꯥꯏꯅꯤꯡꯗ꯭ꯔꯕ
ꯑꯣꯛ ꯑꯣꯀꯦ ꯑꯣꯀꯦ ꯒ꯭ꯌꯥꯟ ꯇꯥꯕꯤꯗ ꯅꯪ ꯍꯥꯏꯅꯔꯦ ꯁ꯭ꯋꯥꯏꯗ
ꯑꯗꯨ ꯒ꯭ꯌꯥꯟ ꯇꯥꯗꯦ ꯍꯥꯏꯕ ꯅꯣꯏꯖꯦ
ꯑꯁ ꯍꯥꯎꯅꯤ ꯃꯅꯝꯁꯦ ꯀꯥꯡꯉꯧꯗꯤ ꯉꯥꯎꯔꯦ ꯏꯕꯦꯝ
ꯍ ꯀꯔꯤ ꯀꯥꯡꯍꯧꯅꯣ
ꯀꯩꯅꯣ ꯎꯝ ꯃꯌꯥꯟ ꯃꯌꯥꯟ ꯑꯩ ꯃꯆꯨ ꯊꯥꯛꯇꯕꯤ ꯍꯦꯟ ꯆꯥꯅꯤꯡꯉꯦ ꯀꯥꯡꯍꯧꯁꯦ
ꯀꯥꯡꯍꯧꯗ
ꯎꯝ
ꯑꯩꯗꯤ ꯍꯋꯥꯏ ꯊꯣꯡꯕꯗ ꯑꯃ ꯆꯝꯅ ꯊꯣꯡꯕꯗ ꯃꯆꯨ ꯊꯥꯛꯇꯕꯤꯗꯣ ꯌꯥꯝ ꯍꯥꯎꯋꯦꯕꯣ
ꯍꯥꯎꯕꯅꯤ ꯏꯕꯦꯝ
ꯁꯣꯔꯤꯗ
ꯑꯈꯣꯏ ꯍꯥꯏꯗꯤ ꯑꯈꯣꯏꯅ ꯆꯥꯕ ꯑꯈꯣꯏꯔꯣꯝꯗ ꯆꯥꯕ ꯄꯣꯠꯁꯦ
ꯎꯝ
ꯍꯥꯏꯗꯤ ꯍꯤꯟꯖꯥꯡ ꯀꯩꯀꯥ ꯃꯁꯛꯇꯤ ꯐꯖꯗꯦꯕꯀꯣ ꯈꯪꯕ꯭ꯔ ꯃꯛꯀꯤ ꯑꯗꯨꯒ ꯃꯍꯥꯎꯗꯤ ꯂꯣꯏ ꯂꯩꯕ ꯍꯥꯏꯗꯤ ꯍꯦꯛ ꯌꯦꯡꯕꯗꯒꯗꯤ ꯃꯤꯅ ꯍꯪꯒꯣꯏꯕ ꯍꯥꯏ ꯑꯗꯨꯝ ꯂꯩꯗꯅꯀꯣ ꯀꯥꯡꯁꯣꯢ ꯍꯥꯏꯗꯤ ꯑꯗꯣ ꯇ꯭ꯔꯥꯏꯕꯦꯜ ꯀꯩꯅ ꯆꯥꯕꯖꯤꯖꯨ ꯃꯁꯛ ꯌꯦꯡꯕꯗꯗꯤ ꯌꯥꯝ ꯍꯪꯒꯣꯏꯕꯅꯦꯕ ꯑꯗꯨꯒ ꯃꯍꯥꯎꯗ ꯗꯤ ꯂꯣꯏꯅꯃꯛ ꯍꯥꯎꯕꯅꯦꯕ ꯈꯪꯕ꯭ꯔꯥ
ꯎꯝ ꯎꯝ
ꯍꯥꯏꯗꯤ ꯑꯁꯣꯝꯒꯤ ꯀꯩꯅꯣ ꯔꯣꯝꯒꯤꯖꯨ ꯁꯥꯎꯠ ꯏꯁꯠ ꯑꯦꯁ ꯏꯁꯥꯒꯤ ꯄꯣꯠ ꯆꯩꯒꯩꯖꯤꯖꯨ ꯀꯩꯅꯣ ꯇꯧꯗ꯭ꯔꯥ ꯍꯪꯒꯣꯏꯗ꯭ꯔ ꯌꯦꯡꯕꯗ
ꯍꯣꯏ ꯁꯣꯝ ꯅꯥꯀꯟꯅꯤ ꯑꯩꯈꯣꯏ ꯏꯟꯗꯤꯌꯥꯒꯤ ꯅꯣꯠ ꯍꯥꯏꯗꯤ ꯀꯩꯅ ꯀꯩꯅꯣ ꯇꯧꯕ ꯑꯁꯣꯝ ꯅꯥꯀꯟꯒꯤꯖꯤꯡꯗꯨꯅ ꯃꯆꯨꯗꯤ ꯐꯖꯕ
ꯎꯝ
ꯍꯨꯝ
ꯍꯧꯖꯤꯛꯀꯥꯟ ꯑꯣꯖꯥ ꯋꯥꯔꯗꯦꯟꯒꯨꯝꯕ ꯀꯧꯕꯖꯦ ꯂꯥꯏꯔꯤꯛ ꯇꯥꯛꯄ ꯉꯝꯕ ꯑꯗꯨ ꯑꯣꯏꯅ ꯀꯧ ꯍꯥꯏꯕ ꯃꯣꯏꯗꯣ ꯍꯣꯏ ꯍꯣꯏ ꯍꯣꯏ ꯄꯩꯁꯥ ꯀꯩꯅꯣ ꯍꯥꯏꯗꯤ ꯑꯍꯣꯏ ꯂꯥꯏꯔꯤꯛꯇꯨ ꯗ ꯇ ꯄꯩꯁꯥꯗꯣ ꯗꯕꯜ ꯇꯤꯡꯗ꯭ꯔꯦꯗꯅ ꯊꯥꯛ ꯑꯔꯣꯏ ꯑꯩꯗꯤ ꯊꯥꯛꯇꯕꯅ ꯍꯦꯟ ꯍꯥꯎꯋꯦ ꯊꯨꯝ ꯍꯥꯞꯈ꯭ꯔꯕꯣ ꯁꯤꯕꯣ ꯀꯣꯔꯤ ꯆꯝꯂꯕꯤ
ꯏꯆꯦꯅꯥꯎ ꯀꯩꯗꯧꯋꯦ ꯍꯥꯏꯅꯣ
ꯇꯧꯕ ꯂꯣꯏꯔꯦ ꯑꯃꯨꯛ ꯋꯥꯍꯩꯗ ꯊꯥꯗꯣꯔꯛꯇꯣꯏꯔꯝꯅꯦ ꯋꯥꯔꯗꯤꯛꯗ ꯀꯣ
ꯀꯔꯤ
ꯁꯤꯒꯤ ꯀꯣꯜꯁꯤꯡꯁꯦ ꯇꯧꯕ ꯂꯣꯏꯔꯒꯅꯦ
ꯑꯥ
ꯀꯩꯅꯣ ꯃꯨꯛ ꯊꯥꯗꯔꯛꯇꯣꯏ ꯑꯣꯏꯔꯝꯅꯤꯕ ꯊꯥꯗꯣꯔꯛꯇꯣꯏ ꯑꯣꯏꯔꯝꯅꯤꯕ ꯇꯥꯛꯁ ꯑꯇꯣꯞꯄ
ꯍꯣꯏ ꯑꯗꯨꯒꯨꯝꯕ ꯂꯩꯇꯕꯩꯔ ꯈꯪꯗꯦ ꯍꯧꯖꯤꯛꯀꯥꯟꯁꯦ ꯐꯣꯟ ꯇꯧꯕ ꯌꯥꯍꯜꯂꯤꯁꯦ ꯐꯣꯟ ꯀꯣꯜ ꯑꯝꯇ ꯂꯩꯅꯗ꯭ꯔꯕ ꯀꯩꯅꯣꯝ ꯇꯧꯋꯦ
ꯎꯝ ꯌꯥꯔꯕ ꯏꯪꯉꯦ ꯊꯔꯣꯏ ꯃꯍꯥꯎꯗꯨꯔꯣ ꯃꯁꯤ ꯐꯗꯤꯒꯣꯝ ꯍꯥꯞꯄꯣꯏꯗ꯭ꯔ
ꯑꯍꯝ
ꯉꯥꯏꯈꯣꯀꯣ
ꯎꯝ
ꯐꯣꯟ ꯇꯥꯇ꯭ꯔꯦ ꯐꯣꯟ ꯇꯥꯈ꯭ꯔꯤꯅꯦ ꯍꯥꯏꯕ ꯍꯥ ꯍꯥ ꯅꯪ ꯆꯥꯛ ꯊꯣꯡꯕ ꯍꯧꯔꯕꯣ
ꯎꯝ
ꯉꯥꯏꯈꯣꯀꯣ ꯋꯥꯟ ꯁꯦꯀꯦꯟ